ꯇꯨꯝꯗ꯭ꯔꯤꯕ
ꯇꯨꯝꯗ꯭ꯔꯤꯌꯦ
ꯑꯁ ꯊꯦꯡꯈ꯭ꯔꯦꯅꯦ
ꯊꯦꯡ ꯊꯦꯡꯕꯣ
ꯎꯝ
ꯏꯗ ꯉꯁꯤ ꯊꯕꯛ ꯀ꯭ꯂꯥꯁ ꯀꯩꯅꯣ ꯆꯠꯇꯕꯗꯣ ꯑꯗꯨꯒꯤ ꯃꯤꯅ ꯊꯥꯔꯛꯄꯗꯣ ꯁꯤꯟꯗꯣꯛꯄꯅꯤꯗ
ꯎꯝꯇꯣ ꯎꯝ ꯏꯅꯤꯡꯉꯥꯏ ꯃꯌꯥꯝ ꯂꯩꯕ꯭ꯔꯥ
ꯂꯣꯏꯒꯗꯧꯔꯤꯦꯗ ꯑꯃ ꯂꯣꯏꯔꯦ
ꯂꯣꯏꯒꯗꯧꯔꯦ ꯂꯣꯏꯒꯗꯧꯔꯦ ꯍꯥꯏꯕ
ꯍꯣꯏ
ꯏꯕ ꯈꯣꯠꯄꯗꯣ ꯀꯔꯤ ꯀꯔꯤ ꯗꯥꯏꯒ꯭ꯔꯥꯎꯝꯒꯨꯝꯕ ꯂꯩꯕ꯭ꯔꯣ
ꯀꯝꯕ ꯅꯠꯇꯦꯗ ꯉꯁꯤ ꯅꯣꯠꯁ ꯄꯤꯕꯁꯤꯡꯗꯣ ꯑꯗꯨꯗ ꯑꯩꯅ ꯊꯥꯔꯛꯑꯣ ꯍꯥꯏꯕꯤꯕꯀꯣ
ꯑꯣꯖꯥ ꯀꯌꯥꯒꯤꯅꯣ
ꯑꯅꯤꯒꯤ ꯊꯥꯔꯛꯑꯦ
ꯎꯝ
ꯎꯝ ꯎꯨꯝ ꯑꯅꯤꯒꯤ ꯊꯥꯔꯛꯄꯗꯣ ꯑꯃ ꯂꯣꯏꯔꯦ ꯑꯃꯁꯨ ꯂꯣꯏꯒꯗꯧꯔꯦ
ꯎꯝ ꯑꯗꯨꯗꯤ ꯂꯣꯏ ꯂꯣꯏꯒꯗꯧꯔꯤꯅꯦ ꯊꯕꯛ
ꯎꯝ ꯀꯩꯗꯧꯔꯤꯅꯣ
ꯀꯣꯏꯁꯣꯦ ꯑꯗꯨꯝ ꯐꯝꯃꯦ
ꯁꯤꯤꯒꯗꯥꯏꯗꯏ ꯆꯀꯦ
ꯏꯁꯦ ꯂꯝ ꯂꯩꯩꯗ ꯅꯣꯡ ꯆꯨꯕꯅꯦꯅꯀꯣ ꯌꯨꯝꯒ ꯂꯨꯝꯒ
ꯑꯣ ꯑꯣ ꯂꯥꯛꯅ ꯂꯩꯒꯦ
ꯑꯥ
ꯀꯅꯥ ꯀꯅꯥ ꯂꯩꯒꯦ ꯆꯤꯛꯁꯤꯤꯛꯑꯦꯅ
ꯎꯝ ꯍꯈꯣꯏ ꯄꯥꯒ ꯂꯩꯌꯦ ꯍꯧꯖꯤꯛꯇꯤ
ꯎ ꯅꯣꯏ ꯕꯥ ꯁꯨ ꯀꯩꯅꯣ ꯆꯠꯄ꯭ꯔꯣ ꯉꯁꯤ ꯊꯕꯛ ꯆꯠꯄ꯭ꯔꯣ
ꯑꯗꯨꯝ ꯂꯩꯗ ꯑꯩꯈꯣꯏ ꯍꯥꯏꯗꯤ ꯆꯠꯊꯣꯛ ꯆꯠꯁꯤꯟ ꯅꯨꯡꯉꯥꯏꯇꯥꯕꯀꯣ ꯅꯣꯡ ꯆꯨꯕꯅꯦꯅ ꯇꯨꯝꯃꯒꯥ ꯂꯩ
ꯅꯣꯏ ꯕꯥ ꯗꯣ ꯃꯈꯣꯟ ꯌꯥꯝ ꯅꯨꯡꯁꯤꯕꯅꯤꯅꯦ
ꯑꯩꯉꯣꯟꯗꯒꯤ ꯍꯦꯟꯅ ꯅꯨꯡꯁꯤꯕ꯭ꯔꯥ
ꯅꯪꯅꯗꯤ ꯍꯦꯜꯂꯦꯗ
ꯎ
ꯅꯗꯤ ꯍꯦꯂꯦ
ꯋꯥꯔꯤ ꯁꯥꯕ ꯈꯣꯠꯄꯁ ꯃꯥꯅ ꯍꯦꯟꯕꯅꯦ ꯑꯩꯉꯣꯟꯗꯒꯤ ꯍꯦꯟꯕꯅꯦ ꯑꯩꯗꯤ ꯋꯥꯔꯤ ꯁꯥꯕ ꯈꯣꯠꯄꯁꯦ ꯍꯩꯇꯦ
ꯅꯪꯗꯤ ꯃꯤꯉꯣꯟꯗꯗꯤ ꯍꯩꯌꯦ ꯑꯩꯉꯣꯟꯗꯗꯤ ꯍꯩꯇꯦ
ꯁ ꯍꯇꯗ ꯀꯗꯥꯗꯒꯤꯦ
ꯑꯩ
ꯂꯩꯇꯦ ꯅꯪꯅ ꯈꯪꯗꯕꯩꯅꯦ
ꯈꯪꯉꯤ ꯑꯩ
ꯅꯪ ꯋꯥꯈꯜꯗꯣ ꯑꯣꯟꯅꯔꯦ ꯅꯪ
ꯍꯥꯟꯅ ꯅꯣꯏ ꯈꯨꯟꯗ ꯂꯩꯔꯝꯕ ꯀꯥꯟꯗ ꯅꯪ ꯑꯩꯕꯨ ꯑꯩꯕꯨ ꯀꯩ ꯁꯨꯡꯀꯥꯎ ꯀꯥꯎꯕꯤꯗꯦ ꯑꯗꯨꯒ ꯃꯤꯒꯗꯤ ꯑꯗꯨꯝ ꯋꯥꯔꯤ ꯁꯥꯔꯒ ꯐꯝꯃꯒ ꯅꯣꯛꯑꯒ ꯂꯩ
ꯑꯗꯨ ꯅꯪ ꯅꯪꯕꯨ ꯈꯪꯗꯕꯕꯩꯅꯦ ꯑꯗꯨꯗꯤ
ꯈꯪꯗꯕꯅꯤ ꯍꯥꯏꯗꯅꯛꯇ ꯌꯥꯝ ꯀꯨꯏꯅ ꯃꯐꯝ ꯑꯃꯠꯇꯗ ꯇꯥꯃꯤꯟꯅꯔꯛꯄ
ꯑꯗꯨ ꯑꯣꯏꯔꯁꯨ ꯑꯗꯨ ꯃꯇꯝꯗꯗꯤ ꯍꯧꯖꯤꯛ ꯗꯧꯅ ꯌꯥꯝ ꯂꯨꯅꯗꯤ ꯇꯧꯗꯦꯗꯅ ꯈꯪꯉꯁꯨ
ꯑꯗꯨꯁꯨ ꯃꯤꯒꯗꯤ ꯐꯝꯃꯒ ꯃꯤꯉꯣꯟꯗ ꯐꯤꯂꯝꯒ ꯄꯤꯅꯔꯒ ꯊꯤꯟꯕꯤꯌꯨ ꯍꯥꯏꯐꯥꯎ ꯊꯤꯟꯕꯤꯗꯕꯗꯨ ꯅꯪꯗꯤ
ꯀꯅꯥꯗꯅꯣ
ꯅꯪ ꯑꯩꯈꯣꯏ ꯆꯪꯂꯤꯒꯦ ꯊꯤꯟꯕꯤꯌꯣ ꯍꯥꯏꯔꯒ ꯑꯗꯨꯝ ꯊꯤꯟꯕꯤꯗꯦꯅ
ꯀꯧꯁꯨ ꯀꯧꯗꯅ
ꯏꯁ ꯀꯧꯗ꯭ꯔꯁꯨ ꯅꯪꯅ ꯈꯪꯅ ꯏꯟꯅꯔꯛꯀꯗꯕꯅꯤ ꯑꯩꯅ ꯄꯥꯡꯀꯧ ꯀꯂ ꯂꯩꯒ ꯆꯅ
ꯀꯧꯕꯥ ꯇꯥꯕꯅꯤꯅꯦ ꯀꯧꯕꯥ ꯇꯥꯕꯅꯤꯅꯦ ꯑꯩꯅ ꯈꯪꯗ꯭ꯔꯗꯤ ꯅꯣꯏꯅ ꯅꯣꯏꯅ ꯀꯧꯕ ꯇꯥꯕꯅꯤꯅꯦ
ꯀꯩ ꯑꯆꯥꯄꯣꯠ ꯆꯥꯅꯤꯡꯕ꯭ꯔꯥ ꯍꯥꯏꯔꯒ ꯃꯃꯥ ꯆꯥꯅꯤꯡ ꯌꯦ
ꯍꯥꯎꯕꯅꯤꯅꯦ ꯑꯗꯨ ꯗꯣ
ꯑꯩꯅ ꯄꯤꯖꯅꯤꯡꯕꯒ ꯃꯥꯅ ꯍꯥꯏꯗꯕꯒ
ꯎꯝ ꯅꯪꯅ ꯀꯔꯤ ꯄꯨꯖꯅꯤꯡꯕ
ꯑꯩꯗꯤ ꯑꯗꯨꯝ ꯄꯤꯖꯅꯤꯡꯉꯦ
ꯀꯔꯤꯅꯣꯕ ꯄꯤꯖꯅꯤꯡꯕꯗꯣ
ꯑꯗꯨꯝꯆꯥꯄꯣꯠ ꯄꯤꯖꯅꯤꯡꯉꯦꯕ
ꯍꯣꯟꯅ ꯃꯃꯥ ꯗꯨꯐꯥꯎ
ꯑꯗꯨꯏꯁꯨ ꯈꯔ ꯑꯍꯥꯎꯕ ꯂꯩꯅ
ꯍꯥꯎꯕꯥ ꯉꯛꯇꯅꯦꯗꯥ ꯑꯩꯒꯤꯗꯤ ꯎ
ꯅꯣꯡꯃꯁꯨ ꯑꯊꯨꯡꯕ ꯂꯩꯔꯛꯄꯥꯅꯦꯕ ꯅꯪꯒꯤꯀꯣ
ꯎꯝ
ꯅꯉꯣꯟꯗ ꯑꯩꯈꯣꯏ ꯊꯤꯟꯕꯤꯒꯗ꯭ꯔꯅ ꯑꯩꯗꯣ ꯍꯔꯥꯎ ꯍꯔꯥꯎꯅ ꯂꯩꯔꯒ ꯊꯂꯛꯄꯅꯦ ꯑꯅꯤ ꯂꯩꯔꯛꯄꯅꯦꯕ
ꯎꯝ
ꯑꯗꯨꯒ ꯊꯤꯟꯕꯤꯗꯕ ꯋꯥꯅꯤꯗ ꯐꯝꯃ ꯂꯩꯍꯧꯕ ꯋꯥꯅꯦ
ꯅꯪ ꯂꯥꯛꯑꯒ ꯄꯤꯕ ꯌꯥꯗ꯭ꯔꯣ
ꯇꯜꯂꯤ ꯂꯝꯕꯤꯗ ꯄꯤꯒꯦ ꯇꯧꯔꯒ ꯑꯗꯨꯒꯤ ꯏꯃꯥꯟꯅꯕꯤ ꯑꯅꯤꯅ ꯆꯥꯈ꯭ꯔꯦ
ꯃꯣꯏ ꯆꯥꯕꯗꯣ ꯑꯩ ꯆꯥꯕꯒ ꯃꯥꯟꯅꯩꯩꯅ
ꯃꯥꯟꯅꯗꯦ
ꯃꯥꯅꯦ
ꯎ
ꯀꯞꯄꯔꯣ
ꯎꯝ
ꯑꯩꯅꯥ ꯆꯥꯗꯕꯩ ꯀꯞꯄꯔꯥ ꯎꯝ
ꯍꯣꯏ
ꯌꯥꯝ ꯀꯥꯞꯄ ꯌꯥꯝ ꯂꯥꯏꯀꯣ ꯅꯪꯗꯤ ꯀꯥꯞꯍꯟꯕ ꯌꯥꯝ ꯂꯥꯏꯅ ꯅꯣꯏ ꯏꯃꯨꯡ ꯃꯤꯁꯤꯡꯗꯤ ꯀꯥꯏ ꯆꯠꯅꯈꯔ꯭ꯕꯣ ꯇꯨꯝꯅꯈ꯭ꯔꯕꯣ
ꯇꯨꯝꯈ꯭ꯔꯦ ꯃꯤ ꯅꯍꯥꯟ
ꯉꯔꯥꯡ ꯑꯦ ꯉꯔꯥꯡ ꯅꯠꯇꯦ ꯉꯁꯥꯏ ꯑꯌꯨꯛꯇ ꯂꯥꯛꯄ ꯅꯌꯥꯝꯕꯗꯨꯗꯤ
ꯃꯥꯁꯨ ꯇꯨꯝꯈ꯭ꯔꯦ
ꯇꯣꯉꯥꯟ ꯇꯨꯝꯕꯔ꯭
ꯃꯈꯥꯗ ꯊꯥꯔꯒ ꯇꯨꯝꯍꯜꯂꯦ ꯑꯩꯈꯣꯏ ꯏꯃꯥꯈꯣꯏ ꯀꯥꯗ
ꯑꯣ ꯑꯗꯨꯅ ꯐꯔꯦꯅꯦ ꯅꯠꯇ꯭ꯔꯥ ꯅꯨꯡꯗꯥ ꯆꯨꯞꯄ ꯑꯗꯨꯅꯦ ꯃꯣꯏ ꯀꯥꯗ ꯑꯃꯃ ꯁꯦꯝꯃꯒ ꯇꯧꯕꯗꯣ ꯐꯔꯕꯅꯦꯕ ꯅꯨꯡꯗꯥꯡ ꯑꯊꯦꯡꯕ ꯃꯇꯝꯗ ꯃꯊꯟꯇ ꯍꯧꯒꯠꯂꯒ ꯆꯠꯈ꯭ꯔꯗꯤ
ꯎꯝ ꯉꯁꯥꯏ ꯅꯨꯡꯗꯥꯡ ꯋꯥꯏꯔꯝ ꯆꯥꯛ ꯆꯥꯕꯗꯗꯤ ꯑꯅꯤꯔꯛ ꯀꯨꯝꯕꯗꯤ ꯇꯧꯔꯛꯏ ꯍꯥꯏꯌꯦ
ꯑꯣ
ꯑꯌꯨꯛꯇꯗꯤ ꯃꯥꯗꯣ ꯒꯥꯔꯤ ꯇꯣꯡꯕꯗ ꯋꯥꯕꯀꯣ ꯑꯗꯨꯒꯤ ꯍꯥꯎꯕꯤꯕꯖꯥꯠꯅꯤ
ꯌꯥꯝ ꯅꯨꯡꯉꯥꯏꯇꯦꯀꯣ ꯑꯣ ꯃꯣꯏꯗꯣ ꯂꯥꯏꯌꯦꯡꯗꯕꯤꯗ ꯂꯥꯏ ꯈꯣꯏꯔꯝꯕ ꯈꯣꯠꯄ ꯇꯧꯒꯗꯕꯅꯤꯅꯦ
ꯏꯁ ꯆꯠꯇꯕ ꯃꯐꯝ ꯂꯩꯇ꯭ꯔꯦꯅ ꯑꯗꯨꯗꯤ ꯍꯥꯏꯔꯅꯣ
ꯑꯗꯨ ꯃꯣꯏ ꯀꯩꯅꯣꯁꯤꯃꯗꯤ ꯈꯔꯗꯤ ꯍꯥꯏꯔꯝꯒꯅꯤꯗꯅ
ꯑꯗꯣ ꯑꯩꯈꯣꯏ ꯃꯤꯅ ꯌꯦꯡꯕꯗ ꯍꯥꯟꯅꯗꯤ ꯆꯤꯡꯉꯒ ꯀꯩꯅꯣ ꯌꯥꯝ ꯁꯥꯊꯤꯔꯝꯕꯅꯦꯕꯀꯣ
ꯎꯝ
ꯍꯟꯗꯛꯇꯤ ꯑꯗꯨꯃꯥꯏꯅꯗꯤ ꯇꯧꯗꯦ ꯑꯗꯨꯒ ꯆꯥꯛ ꯆꯥꯕꯗ ꯇꯧꯋꯦꯗ ꯁꯨꯝ ꯁꯨꯝ ꯐꯔꯛꯀꯅꯤꯗꯤ ꯍꯥꯏꯌꯦ ꯈꯪꯗꯦ
ꯑꯣ
ꯂꯥꯏꯌꯦꯡꯗꯕ ꯃꯐꯝ ꯂꯩꯇꯔ꯭ꯦꯗ ꯑꯥꯗꯐꯥꯎ ꯆꯠꯂꯒ ꯌꯦꯡꯕꯅꯦ
ꯌꯥꯝ ꯊꯋꯥꯏ ꯌꯥꯝ ꯋꯥꯔꯝꯒꯅꯦ ꯃꯥꯅ ꯀꯩꯅꯣꯅꯦ ꯃꯄꯥꯒꯨꯝꯕ ꯃꯃꯥꯗꯣ
ꯍꯣꯏ
ꯃꯃꯥꯗꯨꯅ ꯍꯦꯟꯅ ꯋꯥꯒꯅꯤ
ꯀꯔꯤ ꯎꯄꯥꯏ ꯂꯩ
ꯌꯥꯝ ꯐꯠꯇꯕꯒꯤ ꯊꯕꯛ ꯇꯧꯕꯒꯤ ꯑꯣꯏꯗꯣꯏꯔꯥ
ꯑ ꯃꯣꯏ ꯏꯃꯨꯡꯗꯒꯤ ꯑꯗꯨꯝ ꯊꯥꯏꯅꯗꯒꯤ ꯂꯥꯛꯑꯕꯅꯤꯅꯀꯣ
ꯎꯝ
ꯊꯪꯗꯦ
ꯎ
ꯀꯃꯥꯏꯅ ꯇꯧꯁꯤꯦ
ꯌꯥꯝ ꯅꯨꯡꯁꯤꯅꯦ
ꯃꯗꯣ ꯌꯥꯝ ꯋꯥꯔꯝꯅꯦ
ꯑꯣ
ꯍꯥꯏꯕꯗꯤ ꯃꯥꯒꯤꯗꯤ ꯇꯨꯡꯒꯤ ꯑꯁꯥ ꯂꯩꯇ꯭ꯔꯦꯗꯅꯀꯣ
ꯎꯝ
ꯍꯧꯖꯤꯛꯁꯨ ꯌꯥꯝ ꯋꯥꯕꯅꯤ ꯊꯕꯛ ꯑꯗꯨꯝ ꯁꯨꯕꯅꯤ
ꯎꯝ
ꯂꯧ ꯑꯗꯨꯝ ꯆꯠ ꯃꯥꯅ ꯄꯩꯁꯥꯗꯣ ꯇꯥꯟꯗ꯭ꯔꯗꯤ ꯃꯆꯥꯒꯤ ꯍꯤꯗꯥꯛ ꯂꯩꯅꯤꯡꯉꯥꯏꯁꯨ ꯂꯩꯕꯤꯗꯩꯀꯣ
ꯎꯝ
ꯒꯥꯔꯤ ꯐꯥꯎ ꯆꯥꯗꯕꯅꯦ
ꯎꯝ ꯅꯣꯏꯅ ꯃꯇꯦꯡ ꯈꯔ ꯈꯔ ꯄꯥꯡꯅꯦ
ꯑꯩꯈꯣꯏꯁꯨ ꯃꯔꯛ ꯃꯔꯛꯇ ꯊꯥꯕꯤꯕꯅꯦ ꯃꯔꯤꯒꯨꯝꯕꯀꯣ ꯑꯗꯨ ꯌꯥꯗꯦ ꯊꯥꯔꯛꯀꯅꯨ ꯍꯥꯏ ꯀꯩ ꯑꯗꯨꯝ ꯌꯥꯗꯕꯗꯤ
ꯍꯣꯏ ꯊꯃꯣ ꯑꯗꯨꯃꯥꯏꯅ ꯍꯥꯏꯕ ꯇꯥꯕꯅꯤꯅꯦ
ꯠꯇ ꯌꯥꯗꯕꯀꯣ ꯇꯥꯔꯣ
ꯎꯝ
ꯇꯥꯡꯈꯁ ꯑꯁꯤ ꯅꯨꯡꯉꯥꯏꯍꯦ
ꯅꯨꯡꯉꯥꯏꯕꯅꯤ
ꯆꯩ ꯋꯥꯠꯄ ꯈꯣꯟꯖꯦꯜꯅꯤ
ꯑꯦ ꯇꯅ ꯀꯔꯤꯗ ꯑꯦ
ꯑꯩꯒꯤꯇꯝꯅꯦ
ꯑ
ꯉꯁꯥꯏ ꯌꯥꯝ ꯁꯥꯎꯕꯗꯅ
ꯀꯝ ꯐꯥꯟꯗ
ꯍꯦꯛ ꯍꯧꯒꯠꯄꯗ
ꯇꯥꯔꯗ ꯅ ꯇꯧꯕꯔ ꯑꯩꯗꯤ ꯀꯞꯐꯥꯎ ꯀꯞꯁꯤꯔꯣꯅ ꯇꯧꯕꯅꯤꯅꯦ
ꯅꯪꯅ ꯀꯞꯄꯗꯤ ꯑꯩ ꯑꯩꯒ ꯈꯠꯅꯕ ꯈꯛꯇꯨꯗꯅꯦ ꯀꯞꯄꯣ
ꯇꯅꯤꯡ ꯍꯗꯤ ꯑꯁ ꯀꯔꯅ ꯋꯥꯃꯤ
ꯁꯤꯁꯦ
ꯅꯪꯗꯤ ꯀꯞ ꯅꯪ ꯀꯞꯄꯗꯤ
ꯑꯩꯁꯨꯅꯤꯗꯅ
ꯅꯪꯗꯤ ꯑꯩꯅ ꯈꯟꯅꯗ꯭ꯔꯁꯨ ꯅꯪ ꯏꯃꯨꯡꯁꯤꯡꯒ ꯈꯟꯅꯔꯁꯨ
ꯇꯁ ꯑꯁ ꯕꯣꯜ ꯂꯩꯔꯗꯤ ꯐꯗꯧꯕ ꯉꯁꯤꯁꯦ
ꯌꯦꯡꯅꯤꯡꯃꯟꯈ꯭ꯔꯦ ꯅꯃꯤꯠꯀꯤꯁꯨ ꯈꯔ ꯈꯜꯂꯣ
ꯇꯨꯃꯤꯟꯅ ꯂꯩꯇꯦꯅꯦ
ꯑꯩꯅꯥ ꯋꯥꯔꯤ ꯁꯔꯤꯁꯤꯗꯤ
ꯍꯣꯏꯅꯦ ꯆꯨꯝꯃꯤꯅꯦ ꯅꯪ ꯑꯗꯨ ꯅꯪꯗꯤ ꯉꯟꯅ ꯇꯨꯝꯒꯅꯤ ꯑꯩꯗꯤ ꯊꯦꯡꯅ ꯇꯨꯝꯒꯅꯤ
ꯄꯨꯟꯅꯅꯤ ꯄꯨꯟꯅ ꯆꯩ ꯆꯥꯔꯅꯤ
ꯗꯨꯗꯤ ꯌꯥꯔꯦꯏꯌꯦ
ꯀꯩꯒꯤ
ꯀꯔꯤ ꯑꯣꯏꯁꯅꯣ
ꯑꯩ ꯌꯥꯔꯣꯏ
ꯑꯩꯁꯨ ꯌꯥꯔꯣꯏꯅꯦ
ꯑꯩ ꯌꯥꯝ ꯁꯥꯎꯋꯅꯦ
ꯀꯔꯤꯍꯤ
ꯈꯪꯗꯦ
ꯇꯁ
ꯇꯨꯝꯗꯕꯤꯗ ꯅꯪ ꯀꯅꯥꯗ ꯋꯥꯔꯤ ꯁꯥꯒꯦ ꯍꯥꯏꯕ꯭ꯔꯥ
ꯊꯟꯗ ꯁꯥꯒꯦ
ꯌꯥꯔꯦ
ꯌꯥꯏꯅ
ꯌꯥꯒꯅꯤ
ꯑꯁ ꯑꯗꯣ ꯍꯌꯦꯡ ꯀꯩ ꯅꯨꯃꯤꯠ ꯑꯣꯏꯒꯦ
ꯍꯌꯦꯡ ꯅꯤꯡꯊꯧꯀꯥꯕ ꯂꯩꯄꯥꯛꯄꯣꯛ ꯌꯨꯝꯁꯀꯩꯁ ꯑꯦ ꯅꯤꯡꯊꯧꯀꯥꯕ ꯂꯩꯕꯥꯛꯄꯣꯛ ꯁꯒꯣꯜꯁꯦꯜ ꯌꯨꯝꯁꯀꯩꯁ
ꯅꯠ ꯍꯣ ꯁꯒꯣꯜꯁꯦꯟ ꯅꯦꯍꯦ ꯍꯥꯏ ꯉꯁꯤ ꯍꯥꯏꯌꯦ
ꯉꯁꯤ ꯌꯨꯝꯁꯀꯩꯁ ꯔꯥ
ꯎꯝ
ꯁꯒꯣꯜꯁꯦꯜ ꯀꯣ
ꯎꯝ
ꯈꯪꯗꯦ
ꯑꯩ ꯈꯣꯡꯖꯤꯟꯁꯦ ꯑꯁ ꯌꯥꯝ ꯅꯨꯡꯉꯥꯏꯇꯦꯅꯦ
ꯀꯩꯒꯤ ꯀꯛꯊꯠꯂꯣ ꯍꯧꯖꯤꯛ ꯑꯣꯏꯁꯨ ꯍꯧꯖꯤꯛꯁꯨ ꯀꯛꯑꯣꯅꯦ
ꯍꯧꯖꯤꯛ ꯀꯛꯄꯗꯣ